ꯍꯣꯏ ꯇꯥꯕ꯭ꯔꯣ
ꯑꯥꯎ
ꯑꯩ ꯌꯥꯝꯅ ꯌꯥꯝꯅ ꯈꯥꯏꯕꯒꯤ ꯃꯑꯣꯣꯟꯗ ꯀꯩꯗꯧꯔꯤꯅ ꯀꯩ ꯍꯥꯏꯀꯣ
ꯀꯗꯔꯤ ꯏꯅ ꯍꯦꯠꯅꯦꯗ ꯑꯗꯨ
ꯀꯦ ꯅꯪ ꯈꯪꯉꯤꯗꯨꯗꯤ
ꯑ ꯀꯔꯤ ꯈꯪꯕꯗꯣ
ꯍꯣꯏ
ꯑ
ꯅꯪ ꯊꯕꯛ ꯂꯣꯏꯗ꯭ꯔꯤꯕꯣ
ꯂꯣꯏꯔꯦ ꯂꯣꯏꯕꯒꯤꯅꯦ ꯍꯪꯕꯗꯣ ꯅꯪꯉꯣꯟꯗ ꯎ
ꯑ ꯑꯩ ꯑꯁ ꯑꯩ ꯈ꯭ꯋꯥꯡ ꯌꯥꯝ ꯅꯥꯔꯦꯕꯨ ꯂꯧ ꯁꯨꯕꯗꯣ
ꯊꯕꯛ ꯌꯥꯝ ꯀꯜꯂꯤꯅꯦ
ꯈꯟꯗꯦ ꯉꯁꯥꯏꯗꯒꯤ ꯅꯨꯡꯁꯥ ꯁꯃꯟꯕꯒꯤ ꯎꯔꯨꯝꯗ ꯐꯝ ꯐꯝꯝꯕꯒꯤ ꯅꯔ ꯏꯅꯤ ꯄꯔ ꯀꯅꯥ ꯑꯣꯏꯗꯤ
ꯎꯝ ꯊꯝꯕꯒꯤ ꯋꯥꯕ ꯑꯣꯏꯔꯝꯃꯦ
ꯆꯥꯕꯗ ꯍꯨꯃꯥꯡ ꯊꯣꯛꯣꯛꯄ
ꯑꯣ
ꯁꯕꯗ ꯅ ꯊꯣꯛ
ꯌꯥ ꯌꯥꯏꯅꯦ ꯅꯪꯁꯨ
ꯎꯝ
ꯀꯔꯤ ꯀꯔꯤ ꯀꯔꯤ ꯍꯦꯟꯖꯪ ꯆꯥꯔꯒꯦ
ꯉꯁꯤꯁꯦ ꯎꯌꯦꯟ
ꯑꯣ ꯈꯅꯥꯎꯒꯤ ꯍꯤꯗꯥꯛꯅꯤꯅꯦ ꯑꯣ
ꯀꯩꯅꯣ
ꯀꯦꯝ ꯍꯥꯞꯂꯛꯄꯗꯨꯗ ꯁꯨꯝ ꯅꯣꯛꯅꯤꯡꯉꯛꯄ
ꯑꯗꯨ ꯆꯥꯗꯦ ꯉꯁꯤꯁꯤꯀꯣ ꯑ ꯏꯃꯥꯅ ꯕꯖꯥꯔ ꯆꯠꯕ ꯀꯥꯟꯗ ꯉꯥ ꯑꯃ ꯂꯩꯔꯛꯑꯦ ꯑꯗꯨꯒ ꯏꯌꯥꯝꯕꯅ ꯃꯥ ꯇꫭꯂꯣꯞ ꯐꯪꯕꯒꯤ ꯑꯍ ꯑꫭꯛꯁꯥ ꯑꯃ ꯂꯩꯔꯛꯑꯦ
ꯎꯝ
ꯍꯥꯎꯅ ꯐꯖꯅ ꯆꯥꯒꯦꯅ ꯐꯖꯅ ꯊꯣꯡꯉꯦ ꯑꯗꯨꯒ ꯆꯥꯛꯀ ꯌꯦꯟꯁꯥꯡꯗꯣ ꯎꯛꯁꯥꯗ ꯃꯇꯨꯝ ꯑꯃ ꯆꯥꯛꯈꯠꯀꯦ ꯆꯥꯔꯒꯦꯅ ꯇꯧꯔꯤꯀꯥꯟꯗ ꯑꯩꯈꯣꯏ ꯕꯕꯥꯅ ꯌꯥꯔꯦ ꯌꯥꯔꯦ ꯍꯧꯒꯠꯂꯣ ꯍꯥꯏꯅ ꯑꯩꯕꯨ ꯀꯧꯕ ꯋꯥꯅꯤ
ꯅꯨꯉꯥꯏꯇꯦꯅꯦ ꯌꯥꯝ ꯋꯥꯈꯜ ꯅꯨꯡꯉꯥꯏꯇꯕ ꯋꯥꯔꯤꯅꯤꯅꯦ
ꯑꯗꯨꯅꯦ ꯀꯔꯤꯁꯨ ꯎꯄꯥꯏ ꯂꯩꯇꯦ ꯑꯩꯈꯣꯏꯗꯤ ꯎꯝ ꯇꯨ ꯇꯨ ꯇꯨ ꯅꯪꯗꯤ ꯀꯔꯤ ꯏꯟꯁꯥꯡ ꯆꯥꯒꯦ
ꯑꯩꯈꯣꯏꯗꯤ ꯑ ꯀꯩꯅꯣ ꯆꯥꯏ ꯆꯝꯊꯣꯡ ꯆꯥꯏꯌꯦ
ꯆꯝꯊꯣꯡ ꯌꯥꯝ ꯆꯝꯂꯝꯃꯅꯦꯕꯣ
ꯍꯣꯏ ꯆꯝꯊꫭꯡ ꯍꯥꯏꯁꯦ ꯑꯗꯨꯝ ꯊꯨꯝꯒꯨꯝꯕꯗꯤ ꯍꯥꯞꯄꯦꯗꯥ ꯊꯨꯝ ꯃꯣꯔꯣꯛꯀꯨꯝꯕꯗꯤ ꯃꯃꯤꯡꯒꯤꯅꯦꯗ
ꯑꯗꯣ ꯆꯝꯊꯣꯡ ꯆꯥꯕꯁꯦ ꯀꯩꯅꯣ ꯇꯧꯕ꯭ꯔꯥ ꯆꯥꯛ ꯑꯗꯨꯝ ꯆꯪꯕ꯭ꯔꯥ ꯍꯥꯏꯕꯗꯤ ꯆꯥꯔꯀꯥꯟꯗ ꯍꯥꯎꯕ꯭ꯔꯥ ꯍꯥꯏꯕ
ꯀꯩꯅꯣꯒꯨꯝꯕ ꯃꯣꯔꯣꯛꯀꯨꯝꯕ ꯁꯥꯏꯠꯇ ꯌꯥꯎꯔꯗꯤ ꯑꯗꯨꯝ ꯌꯥꯏ
ꯍꯥꯏꯁ ꯃꯔꯣꯛꯇꯤ ꯊꯥꯗꯣꯛꯄ ꯌꯥꯗ꯭ꯔꯦꯕꯀꯣ
ꯎꯝ ꯃꯔꯣꯛ ꯌꯥꯎꯗ꯭ꯔꯗꯤ ꯎꯁ ꯅꯨꯡꯉꯥꯏꯇꯦ
ꯪ ꯅꯪ ꯒꯤ ꯉꯥꯡꯗ ꯑꯩ ꯅꫭꯛꯅꯤꯡꯉꯤꯕꫭ ꯑꯩꯗꯤ ꯆꯝꯊꯣꯡ ꯍꯥꯏꯕꯗꯨꯗ ꯏꯆꯝ ꯆꯝꯕ ꯃꯔꯣꯛꯁꯨ ꯌꯥꯎꯗꯕꯤꯗ꯭ꯔ ꯈꯟꯕꯅꯦꯕ
ꯀꯗꯥꯏꯗꯒꯤ
ꯑꯩꯁꯨ ꯀꯣ ꯌꯥꯝ ꯅꯣꯛꯑꯗꯤ ꯑꯩ ꯈꯣꯟꯗꯣ ꯑꯃꯨꯛ ꯍꯣꯡꯕꯅꯦꯕ ꯑꯗꯨꯏ ꯅꯣꯛꯍꯟꯕꯤꯅꯨꯕꯀꯣ ꯅꯨꯡꯁꯤꯕꯤꯗꯨꯅ
ꯑꯁ ꯑꯩꯁꯦ ꯃꯈꯣꯟꯗ ꯇꯥꯏꯒꯦꯅ ꯈꯜꯂꯤꯅꯦ
ꯍꯥꯏꯁ ꯑꯩ ꯑꯩ ꯈꫭꯟ ꯑꯩ ꯈꯅꯥꯎ ꯅꯥꯕꯒꯤꯗꯣ
ꯎꯝ
ꯁꯤ ꯌꯥꯗꯦꯕ ꯉꯁꯥꯏ ꯑꯌꯨꯛꯇ ꯕꯣꯜ ꯌꯦꯡꯕ꯭ꯔꯥ
ꯌꯦꯡꯉꯤ ꯂꯥꯎꯕꯗ ꯎꯝ
ꯅꯦ ꯂꯥꯎꯕꯗ ꯑꯩ ꯈꫭꯟ ꯌꯥꯗ꯭ꯔꯤꯕꯅꯦ
ꯑꯣ ꯑꯩꯁꯨ ꯂꯥꯛꯕꯗ ꯐꯥꯔꯁꯇ ꯃꯊꯪ ꯃꯊꯪ ꯀꯩꯅꯣꯝꯃ ꯁꯥꯟꯅꯔꯛꯄꯒꯤ ꯀꯞ ꯀꯦ ꯀꯞ ꯀꯦ ꯇꯧꯔꯒ ꯂꯥꯁꯇꯗꯤ ꯉꯝꯃꯛꯑꯦ
ꯎꯝ ꯑꯗꯨꯕꯨ ꯑꯥꯔꯖꯦꯟꯇꯤꯅꯥ ꯉꯝꯃꯦ ꯑꯗꯨꯗꯤ ꯂꯥꯎ ꯌꯥꯝ ꯀꯟꯅ ꯂꯥꯎꯅꯤꯉꯥꯏ ꯇꯧꯕꯅꯦꯕꯀꯣ
ꯎꯝ
ꯐꯣꯟꯗꯣ ꯉꯝꯃꯦ ꯁꯨꯃꯥꯏ ꯂꯥꯎꯔꯀꯥꯟꯗ ꯀꯩꯅꯣ ꯇꯧꯊꯣꯛꯈꯤꯕ ꯋꯥꯅꯦ ꯃꯤꯅ ꯅꯣꯛꯄꯗꯣ
ꯎꯝ ꯅꯣꯡ ꯇꯥꯕ꯭ꯔ ꯅꯣꯏꯗꯤ
ꯅꯣꯡ ꯉꯁꯥꯏꯗꯣ ꯈꯔꯕꯨꯗꯤ ꯃꯃꯤꯡꯒꯤ ꯈꯛꯇꯪꯗꯤ ꯆꯨꯔꯝꯃꯦ
ꯎꯝ
ꯑꯗꯨꯒ ꯀꯩꯒꯤꯅꯣ ꯈꯪꯗꯦ ꯑ ꯑꯃꯨꯛ ꯍꯟꯈꯤꯅꯦ
ꯃꯥꯒꯤ ꯃꯄꯣꯛ ꯅꯨꯡꯉꯥꯏꯇꯕ ꯑꯣꯏꯔꯝꯒꯅꯤ
ꯍꯣꯏ ꯅꯣꯏ ꯂꯩꯁꯥꯕꯤꯒꯤ ꯋꯥꯈꯜꯒ ꯆ ꯆꯞ ꯃꯥꯟꯅꯩꯌꯦ ꯅꯣꯡꯁꯨ
ꯍꯥꯏꯕꯗꯤ ꯅꯣꯏ ꯂꯩꯁꯥꯕꯤꯁꯤꯁꯨ ꯃꯔꯛ ꯃꯔꯛꯇ ꯌꯥꯝ ꯁꯥꯎꯒꯠꯂꯦ ꯃꯔꯛ ꯃꯔꯛꯇ ꯌꯥꯝꯅ ꯊꯦꯝꯕꯗ ꯌꯥꯝ ꯂꯥꯏꯅ ꯊꯦꯝꯃꯦ ꯀꯣ ꯑꯗꯨꯃꯥꯏꯅ ꯇꯧꯋꯦꯕ ꯅꯣꯡ ꯅꯣꯡꯁꯨ ꯃꯔꯔ ꯑꯃ ꯆꯨꯒꯦ ꯇꯧꯋꯦ ꯆꯨꯅꯤꯡꯗ ꯇꯣꯡꯀꯅꯤ ꯃꯥꯡꯅꯤꯡꯉ ꯃꯥꯡꯒꯅꯤ ꯁꯥꯅꯤꯡꯉ ꯁꯥꯒꯅꯤ
ꯍ
ꯑꯩ ꯑꯩꯅ ꯑꯩꯅ ꯍꯥꯏꯕ ꯅꯠꯇꯦꯀꯣ
ꯑꯣꯏꯕꯅꯦ ꯑꯣꯏꯕꯅꯦ
ꯑꯗꯨ ꯑꯗꯨꯗ ꯀꯣ ꯅꯪ ꯀꯩ ꯆꯥꯅꯤꯡꯒꯦ ꯑꯝꯇ ꯍꯥꯏꯌꯨꯅ
ꯑꯩ ꯀꯔꯤ ꯆꯪꯅꯤꯡꯈꯤꯗꯦ ꯑꯩꯗꯣ ꯀꯔꯤꯥ ꯆꯠꯄꯠꯇ ꯑꯆꯥ ꯄꯊꯗꯤ ꯃꯣꯃꯣ
ꯍ ꯀꯩꯅꯣꯗꯤ ꯕꯣꯔꯥ ꯁꯤꯡꯖꯨ ꯕꯣꯔꯥꯒꯨꯝꯕꯗꯤ
ꯑꯗ ꯑꯗꯨ ꯑꯗꯨ ꯆꯅꯤꯌꯦ
ꯌꯥꯏꯅꯦ ꯑꯗꯨꯗꯤ ꯃꯤꯅ ꯃꯤꯅ ꯁꯤꯡꯖꯨ ꯁꯦꯝꯃꯒ ꯕꯖꯥꯔꯒꯨꯝꯗ ꯂꯩꯕ ꯆꯥꯅꯤꯡꯕ꯭ꯔꯥ ꯅꯠꯇ꯭ꯔꯒ ꯁꯨꯝ ꯌꯨꯝꯗ ꯁꯦꯝꯕꯗꯣ ꯆꯥꯅꯤꯡꯕ꯭ꯔꯥ
ꯑ ꯑꯗꯨꯝ ꯃꯥꯟꯅꯗꯦ ꯃꯥꯒꯤ ꯃꯍꯥꯎ ꯑꯗꯨ ꯃꯥꯟꯅꯗꯦꯗꯅ ꯇꯣꯉꯥꯟ ꯇꯣꯉꯥꯟꯅꯤꯗꯅ ꯌꯨꯝꯗ ꯁꯦꯝꯃꯒꯅ ꯏꯃꯥꯟꯅꯕꯤ ꯈꯣꯏꯒ ꯂꯣꯏꯅ ꯃꯤ ꯌꯥꯝꯅ ꯄꯨꯜꯂꯒ ꯁꯦꯝꯕꯗꯣ ꯑꯗꯨ ꯑꯗꯨ ꯑꯗꯨꯒ ꯕꯖꯥꯔꯒꯤꯁꯨ ꯍꯝꯖꯥꯗꯨ ꯑꯩꯈꯣꯏꯒꯤꯗꯤ ꯄꯥꯛ ꯌꯥꯝ ꯆꯥꯅꯤꯡꯕ ꯍꯥꯏꯗꯤ ꯀꯛꯆꯤꯡꯒꯨꯝꯕ ꯃꯣꯏꯔꯥꯡꯒꯤꯒꯨꯝꯕ
ꯎꯝ ꯅꯪ ꯌꯥꯝꯁꯤꯉꯦ ꯑꯗ
ꯎ
ꯅꯃꯥꯟꯅꯕꯤ ꯑꯩꯈꯣꯏꯒ ꯄꯨꯜꯂꯞ ꯄꯨꯜꯂꯒ ꯁꯨꯕꯗꯨꯗꯤ ꯍꯥꯎꯕ ꯍꯦꯟꯗꯧ ꯃꯥꯜꯂꯦꯕ
ꯎꯝ ꯎꯝ ꯑꯗꯨꯗꯤ ꯅꯣꯛꯑꯒ
ꯎꯝ
ꯅꯨꯡꯉꯥꯏꯍꯜꯂꯒ ꯁꯦꯝꯕꯅꯤꯅ
ꯑꯗꯨ ꯑꯩꯕꯨꯗꯤ ꯌꯥꯎꯍꯜꯂꯣꯏꯗ꯭ꯔꯣ
ꯌꯥꯎꯍꯟꯒꯗꯣꯏꯅꯦ ꯀꯧꯔꯛꯇꯣꯏꯅꯦ
ꯅꯪꯗꯤ ꯑꯩꯒꯤ ꯃꯤꯡꯁꯨ ꯅꯪꯗꯤ ꯅꯪꯗꯤ ꯑꯩꯒꯤ ꯑꯩꯒꯤ ꯃꯤꯡꯁꯨ ꯄꯜꯠꯂꯛꯇꯛꯇꯦ ꯍꯥꯏꯕꯗꯤ ꯅꯃꯥꯟꯅꯕꯤ ꯈꯣꯏ ꯁ ꯀꯥꯟꯗ ꯑꯩꯕꯨꯁꯨ ꯌꯥꯎꯍꯟꯒꯦ ꯍꯥꯏꯔꯛꯇꯦꯕ ꯍꯧꯖꯤꯛꯇꯣ
ꯑꯣ ꯑꯩꯅ ꯑꯩꯅ ꯈꯟꯕꯁꯤꯅ ꯑꯁꯨꯝ ꯃꯍꯧꯁꯥꯒꯤ ꯍꯪꯕ꯭ꯔꯁꯤꯅꯦꯗ
ꯎꯝ ꯑꯗꯨꯗꯤ ꯑꯩꯕꯨ ꯀꯧꯗ꯭ꯔꯁꯨ ꯑꯗꯨꯝ ꯂꯥꯛꯄ ꯌꯥꯔꯦꯀꯣ
ꯎꯝ ꯀꯏ
ꯑꯗꯨꯕꯨ ꯀꯣꯝ ꯐꯦꯡꯍꯟꯕꯗꯤ ꯌꯥꯔꯣꯏꯍꯦ ꯑꯔꯣꯏꯕꯗ
ꯊꯦꯡꯅꯉꯥꯏꯒꯤ ꯏꯃꯥꯟꯅꯕꯤꯈꯣꯏ ꯂꯩꯕ ꯁꯤꯗꯤ
ꯅꯨꯄꯤꯁꯤꯡꯁꯦꯀꯣ ꯃꯔꯣꯔꯣꯛꯇꯤ ꯁꯥꯔꯤ ꯃꯈꯈꯩꯗꯤ ꯑꯗꯨꯝ ꯆꯥꯅꯤꯕ ꯂꯩꯥꯏꯔ ꯀꯅꯤꯅꯑ ꯊꯝꯃꯨ ꯊꯝꯃꯣ ꯐꯦꯟꯕꯤꯒꯤ ꯄꯨꯛ ꯍ ꯉꯥꯛꯇꯪ ꯄꯣꯊꯥꯈꯤꯁꯤꯦ ꯍꯥꯏꯒꯅꯦꯕ ꯑꯗꯨꯒ ꯑꯇꯣꯞꯄꯅ ꯑꯗꯨꯝ ꯊꯦꯡꯒꯅꯤ ꯈꯪꯉꯤ
ꯑꯦ ꯑꯩꯈꯣꯏꯗꯤ ꯑꯗꯨꯝ ꯐꯦꯡꯉꯤꯗ
ꯁꯦꯡꯕ
ꯎꯝ
ꯅꯤꯗꯤ ꯊꯕꯛ ꯌꯥ ꯐ ꯃꯥꯂꯤꯛ
ꯑ ꯐꯕ ꯅꯠꯇꯕ ꯁꯨꯝ ꯏꯁꯥ ꯏꯁꯥꯅ ꯀꯩꯅꯣ ꯇꯧꯗꯕꯒꯤ ꯑꯗꯨꯒꯤꯅꯗ
ꯑꯩ ꯑꯗꯨꯒꯨꯝꯕꯅꯤꯗ ꯏꯄꯥꯥꯟ ꯑꯃ ꯑꯃ ꯑꯣꯏꯅꯤꯡꯅꯤ ꯍꯥꯏꯅ ꯊꯤꯔꯤꯁꯦ
ꯆꯔꯤꯁꯦ
ꯋꯥꯔꯤ ꯅꯠꯇꯦꯁꯦꯡ ꯃꯅꯦ
ꯑꯣ ꯐꯩꯅꯦ ꯑꯗꯨꯗꯤ ꯑꯩꯒꯤ ꯑꯃ ꯂꯥꯏ ꯄꯛ ꯐꯝꯅꯤ ꯑꯗꯨꯗꯤ
ꯎꯝ ꯎꯝ ꯑꯩꯈꯣꯏꯗ ꯌꯨꯝ ꯄꯥꯜꯂꯛꯄ ꯃꯤꯗꯤꯀꯣ
ꯎꯝ
ꯑꯗꯨ ꯑꯗꯨꯝ ꯂꯥꯛꯒ ꯆꯨꯔꯒ ꯁꯥꯔꯗꯧꯅꯤ
ꯁꯨꯔ ꯁꯨꯔꯒ ꯆꯥꯍꯟꯗꯣꯏꯅꯦ ꯍꯥꯏ ꯁꯨ ꯁꯨꯔꯒ ꯆꯥꯍꯟꯗꯣꯏꯅꯦ
ꯑꯗꯨ ꯂꯩꯁꯥꯕꯤꯁꯤꯡꯁꯦ ꯍꯟꯗꯛꯇꯤ ꯄꯥꯈꯪꯁꯤꯡ ꯃꯄꯨꯛ ꯀꯪꯕꯗꯨꯣ ꯌꯦꯡꯉꯤ ꯍꯥꯏꯅꯤ
ꯀꯔꯤꯒꯤ
ꯃꯣꯏꯅ ꯄꯥꯈꯪꯁꯦ ꯕꯣꯗꯤꯤ ꯌꯥꯝ ꯀꯩꯅꯣ ꯁꯤꯛꯁꯄꯦꯛ ꯀꯊꯣꯛꯑꯒ ꯇꯧꯕꯗ ꯄꯥꯝꯗꯦ ꯍꯥꯏ
ꯑꯗꯨ ꯃꯄꯣꯛ ꯀꯩꯅꯣꯇ ꯀꯪꯕꯗ ꯇꯠꯂꯦ ꯑꯩꯁꯦ ꯑꯗꯨꯒ ꯌꯥꯝꯅ ꯐꯝꯃꯟꯕꯁꯨ ꯄꯥꯝꯗꯦ
ꯑꯩꯗꯎꯅꯀꯣ
ꯍꯣꯏ ꯅꯣꯏꯒꯨꯝꯕꯁꯤꯅꯦ ꯃꯌꯥꯝ ꯄꯥꯝꯃꯤꯁꯦ
ꯑꯗꯨꯒ ꯂꯩꯁꯥꯕꯤꯁꯤꯡꯅ ꯃꯄꯨ ꯀꯪꯕ ꯄꯥꯝꯃꯤꯁꯦ
ꯑꯥ
ꯃꯣꯏ ꯋꯥꯋꯈꯜꯗꯁꯤꯃꯥꯡ ꯈꯥꯂꯤ ꯍꯥꯏ ꯑꯣ ꯁꯤꯅꯄꯥꯦ ꯏꯅꯥꯛ ꯈꯨꯜꯂꯦ ꯊꯕꯛ ꯁꯨꯗ꯭ꯔꯦ ꯆꯥꯕ ꯊꯛꯄ ꯈꯛꯇꯪ ꯇꯧꯔꯦ ꯑꯗꯨ ꯑꯗꯨꯟꯅ ꯌꯦ ꯄꯗꯅ
ꯑꯣ ꯑꯩꯗꯤ ꯈꯟꯕꯁꯦ ꯑꯁ ꯃꯁꯤꯒꯤ ꯃꯤ ꯁꯦ ꯃꯇꯝ ꯇꯟꯕ ꯃꯤꯅꯦ ꯍꯥꯏꯅ ꯈꯜꯂꯦ ꯄꯨꯈꯪꯕ ꯃꯤꯗꯣ
ꯑ ꯑꯗꯤ ꯍꯣꯏ ꯏꯁꯥꯕꯤ ꯄꯨꯝꯅꯃꯛꯇꯤ ꯇꯧꯕ ꯅꯠꯇꯦꯗ ꯅꯪꯁꯨ ꯇꯧꯗꯦꯅ ꯑꯗꯨꯕꯨꯗꯤ
ꯎ
ꯑ
ꯎꯝ ꯅꯪꯒꯤ ꯅꯥꯕꯁꯦ ꯑꯁ ꯅꯨꯡꯉꯥꯏꯇꯦ ꯑꯩ ꯑꯗꯣ ꯃꯃꯥꯡ ꯉꯥꯏꯍꯥꯛ ꯂꯩꯔꯒ ꯉꯁꯥꯏ ꯀꯩꯅꯣ ꯊꯕꯛ ꯂꯧꯣꯏꯔꯒ ꯒꯦꯝ ꯉꯥꯏꯍꯥꯛ ꯁꯥꯟꯅꯔꯝꯃꯦ ꯑꯗꯨꯒ ꯉꯥ ꯂꯩꯔꯒ ꯑꯁꯤꯗꯣ ꯇꯧꯒꯦꯗ ꯍꯥꯏꯔꯒ ꯍꯥ ꯁꯥꯟꯅꯩ ꯃꯔꯛ ꯃꯔꯛꯇ ꯎꯝ
ꯆꯅꯥꯕ ꯇ ꯑꯣꯀꯣ
ꯀꯔꯤꯦ
ꯑꯩꯗꯤ ꯈꯪꯗꯦ ꯀꯩꯒꯤꯅꯣ ꯅꯨꯄꯤ ꯃꯆꯥꯅ ꯒꯦꯝ ꯁꯥꯟꯅꯔꯒ ꯇꯧꯕꯗ ꯑꯩꯗꯤ ꯁꯨꯛ ꯄꯥꯝ ꯄꯥꯝꯗꯦ
ꯑꯦꯉꯥꯡꯉꯥꯡ ꯁꯅꯃꯤꯅꯤꯗ
ꯅꯍꯥ ꯑꯣꯏꯔꯁꯨ ꯑꯗꯨꯗꯣ ꯌꯥꯔꯣꯏꯕ ꯑꯩꯅ ꯌꯥꯗꯦ ꯍꯥꯏ
ꯑ ꯑꯗꯨꯗꯤ ꯋꯥꯔꯤ ꯁꯥꯟꯅꯉꯥꯏꯁꯨ ꯂꯩꯇꯦ ꯑ ꯋꯥꯔꯤ ꯁꯥꯟꯅꯉꯥꯏ ꯂꯩꯇ꯭ꯔꯗꯤ ꯁꯨꯝ ꯒꯦꯝ ꯁꯥꯟꯅꯔꯦ ꯕꯣꯗꯤꯡ ꯆꯨꯕ ꯀꯥꯟꯗ
ꯑꯗꯨꯝ ꯕꯣꯣꯔꯦꯡ ꯆꯨꯔꯗꯤ ꯑꯩꯉꯣꯟꯗ ꯑꯗꯨꯝ ꯐꯣꯟ ꯇꯧꯔꯛꯕ
ꯍꯧꯖꯤꯛꯇꯤ ꯅꯪ ꯂꯩꯔꯕꯅꯤꯅ ꯇꯧꯔꯛꯑꯅꯤꯗ
ꯎꯝ ꯑꯗꯨꯅꯦꯕ ꯃꯔꯝ ꯑꯣꯛꯄꯤ ꯍꯥꯏꯁꯦ ꯑꯗꯨꯒꯨꯝꯕꯅꯦꯕ ꯅꯨꯡꯁꯤꯕꯅ ꯅꯨꯡꯁꯤꯕꯅ
ꯑ ꯊꯩꯖꯣꯛ ꯋꯥꯠꯂꯦ ꯍꯉꯥꯡ ꯃꯆꯥ ꯑꯩꯈꯣꯏꯗ ꯊꯕꯛ ꯁꯨꯕ ꯄꯥꯈꯣꯟ ꯁꯤꯔꯝꯗꯥꯏꯗ ꯊꯦꯝꯕꯗꯣ
ꯑꯁ ꯑꯗꯨꯅꯤꯅꯦ ꯅ ꯆꯠ ꯈ꯭ꯔ ꯑꯉꯥꯡ ꯑꯣꯏꯔꯤꯗꯅ
ꯑꯩꯗꯤ ꯑꯃꯤꯍꯦ
ꯐꯒꯤ ꯇꯕꯅꯦ ꯑꯍꯟꯅꯤ ꯑꯍꯟꯅꯤ
ꯎꯝ ꯏꯕꯣꯛꯀꯣ
ꯑꯦ ꯑꯗꯤꯟꯅꯒ꯭ꯔꯦ
ꯎꯝ
ꯏꯅꯧꯄꯥ ꯀꯧꯦ ꯏꯅꯧꯄꯥ
ꯆꯦꯆꯦ ꯀꯦ ꯍꯦꯒꯦ ꯀꯥꯏꯅ ꯀꯔꯁꯦꯁ ꯆꯦꯆꯦ ꯆꯦꯆꯦ ꯍꯔꯒ ꯀꯋꯥꯏꯗꯗꯧꯅꯤꯅꯥꯪꯁꯦ
ꯉꯁ ꯀꯩꯅꯣꯒꯤ ꯇꯠꯇꯣ
ꯐꯤꯝ ꯥꯏ
ꯎꯝ
ꯑꯗꯨꯗ ꯍꯧꯖꯤꯛꯁꯦ ꯌꯥꯝꯅ ꯂꯨꯕ ꯀꯣꯏꯁꯟ ꯑꯃ ꯍꯥꯡꯗꯣꯏꯅꯤ
ꯑꯥ
ꯌꯥꯕ꯭ꯔꯥ
ꯍꯂꯛꯑꯣ ꯀꯔꯤꯅꯣ ꯈꯨꯝꯕ ꯈꯨꯝꯕ ꯍꯩꯕ ꯑꯣꯏꯔꯗꯤ ꯈꯨꯝꯗꯣꯏꯅꯦ
ꯅꯨꯄꯥ ꯑꯃ ꯃꯥꯒꯤ ꯈꯥꯎꯗ ꯄꯩꯁꯥ ꯂꯨꯄꯥ ꯆꯥꯃꯉꯥ ꯄꯨꯔ ꯂꯥꯛꯄꯅꯦꯕꯀꯣ
ꯑꯥ
ꯂꯝꯕꯤꯗ ꯄꯩꯁꯥ ꯂꯨꯄꯥ ꯆꯥꯝꯃ ꯇꯥꯔꯝꯃꯦ ꯃꯉꯣꯟꯗ ꯄꯩꯁꯥ ꯀꯌꯥ ꯂꯩꯒꯦ
ꯆꯃꯉꯥꯅꯤ ꯀꯩꯅꯣ ꯑꯃꯗꯨꯗꯤ ꯇꯥꯕꯗꯣ ꯈꯨꯨꯟꯗꯕꯅꯤꯅ
ꯑꯁ ꯅꯪ ꯌꯥꯝ ꯍꯩꯌꯦꯕ ꯅꯪ ꯌꯥꯝ ꯁꯩꯉꯦꯕ
ꯆꯨꯝꯕꯥ
ꯁꯃꯦ ꯁꯃꯦ
ꯑꯣꯏ